ꯍꯜꯂꯣ ꯂꯣ
ꯆꯟꯅꯅꯦ
ꯇꯥꯏꯌꯦ
ꯀꯩꯗꯧꯔꯕ
ꯎꯝ ꯀꯩꯁꯨ ꯇꯧꯗꯦ ꯅꯪ ꯀꯩꯗꯧꯔꯝꯃꯤꯅꯣ
ꯑꯩ ꯁꯨꯝ ꯐꯝꯃꯝꯃꯤ
ꯆꯥꯛꯇꯤ
ꯆꯔꯦ
ꯀꯩ ꯏꯟꯖꯥꯡ ꯆꯥꯔꯒꯦ
ꯀꯥꯡꯁꯣꯏ ꯆꯥꯏꯑꯦ ꯅꯪꯗꯤ
ꯑꯩ ꯉꯥ ꯆꯥꯏ ꯑꯩꯁꯤ ꯅꯪ ꯋꯥꯔꯤ ꯑꯃ ꯁꯥꯟꯅꯅꯤꯡꯗꯅ ꯇꯧꯔꯏꯅꯤ
ꯍꯥꯏꯔꯣ ꯀꯩꯅꯣ ꯍꯪꯉꯛꯑꯣ
ꯑꯩꯖꯦ ꯍꯧꯖꯤꯛꯖꯦ ꯄꯩꯁꯥ ꯊꯣꯛꯄ ꯌꯥꯕ ꯊꯕꯛ ꯑꯃ ꯇꯧꯅꯤꯡꯉꯦꯕ ꯑꯗꯣ ꯎꯝ ꯀꯩꯀꯩ ꯂꯩ ꯒꯦ ꯍꯪꯒꯦꯅ ꯇꯧꯏꯅꯤ
ꯄꯩꯁꯥ ꯊꯣꯛꯄ ꯊꯥꯕꯛ ꯍꯥꯏꯖꯦ ꯑꯩꯖꯨ ꯄꯩꯁꯥ ꯊꯣꯛꯇꯦ ꯁꯨꯝ ꯂꯩꯔꯤꯅꯤ ꯑꯗꯣ ꯑꯩ ꯅꯍꯥꯟ ꯍꯥꯏꯕꯗꯣ ꯅꯪ ꯑꯣꯔꯤꯐꯦꯝꯗꯣ ꯌꯥꯎꯔꯣ ꯍꯥꯏꯕꯗꯣ ꯀꯃꯥꯏ ꯇꯧꯒꯦ
ꯌꯥꯏ ꯑꯗꯣ ꯑ ꯑꯗꯨ ꯀꯩ ꯀꯩ ꯆꯪꯒꯦ
ꯑꯙꯔ ꯀꯥꯔꯗ ꯆꯪꯒꯅꯤ ꯅꯪꯒꯤ ꯐꯣꯟ ꯅꯝꯕꯔ ꯑꯃ ꯆꯪꯒꯅꯤ ꯂꯣꯏꯔꯦ ꯀꯩꯅꯣ ꯑꯗꯨꯒ ꯑꯗꯨꯝ ꯅꯪꯅ ꯄꯣꯠ ꯄꯩꯁꯥ ꯂꯩꯇꯦ ꯍꯥꯏꯇꯥꯥꯔꯒꯖꯨ ꯄꯣꯠ ꯀꯛꯈ꯭ꯔꯖꯨ ꯌꯥꯏ ꯍꯌꯦꯡ ꯅꯪꯅ ꯂꯩꯔꯀꯥꯟꯗ ꯀꯛꯑꯖꯨ ꯌꯥꯔꯦ
ꯑꯗꯨꯒ
ꯍꯣꯏ
ꯃꯆꯪꯗꯣꯏꯖꯦ ꯑꯇꯩ ꯆꯪꯉꯣꯏꯗꯕ
ꯆꯪꯉꯣꯏ
ꯌꯜꯖꯤ ꯑꯗꯣ ꯎꯝ ꯄꯣꯠ ꯀꯛꯄꯒꯤ ꯃꯑꯣꯡꯗꯤ ꯁꯨꯛ ꯄꯛꯇꯕꯌꯥ ꯍꯥꯏꯠꯇ ꯂꯩꯕ ꯑꯗꯨꯒꯨꯝꯕ
ꯍꯧꯕꯤ ꯑꯣ ꯆꯅ ꯃꯒ ꯀꯥꯗ
ꯑꯥ
ꯌꯦꯠꯇꯣ ꯍꯝꯅ ꯊ ꯂꯩ
ꯊꯔꯅꯤ
ꯅ
ꯍꯜꯂꯣ ꯆꯨꯔꯄꯄꯥ
ꯍꯧ ꯇꯔꯦ ꯑꯗꯣ ꯅꯪꯅ ꯄꯩꯁꯥ ꯂꯩꯇꯦ ꯍꯥꯏꯔꯒꯁꯨꯅꯦ ꯄꯣꯠ ꯀꯛꯇ꯭ꯔꯁꯨ ꯌꯥꯏꯑꯕ ꯅꯪꯅ ꯁꯤꯖꯤꯟꯅꯅꯤꯡꯕ ꯍꯥꯏꯗꯤ ꯅꯪꯒꯤ ꯗꯔꯀꯥꯔ ꯑꯣꯏꯕ ꯍꯗꯤ ꯑꯗꯨꯝ ꯂꯥꯛꯈꯅꯤꯅ ꯅꯅꯥ ꯑꯗꯨꯒꯨꯝꯕꯗꯣ ꯈ ꯀꯖꯤ ꯌꯥꯑꯕ ꯍꯥꯏꯗꯤ ꯅꯪ ꯑꯗꯨꯝ ꯑꯇꯣꯞꯄ ꯄꯔꯅꯦ ꯂꯩ ꯩ ꯂꯩꯔꯦ ꯁꯥꯄꯣꯟꯒꯨꯝꯕ ꯀꯩꯒꯨꯝꯕ ꯑꯗꯨꯝ ꯂꯩꯗꯧ ꯅꯠꯇ꯭ꯔꯣ ꯑ ꯑꯣꯔꯤ ꯐꯦꯝꯅꯦꯩ ꯑꯗꯨꯝ ꯀꯛꯑ ꯁꯤꯖꯤꯟꯅꯔꯁꯨ ꯌꯥꯏꯑꯕ ꯄꯩꯁꯥꯁꯨ ꯇꯥꯕ ꯗꯨꯀꯥꯟꯗꯩ ꯂꯩꯔꯨꯕꯅꯤꯅ ꯅꯪ ꯂꯨꯄꯥ ꯀꯨꯟ ꯇꯥꯔꯛꯒꯗ꯭ꯔꯥ ꯇꯥꯗꯕꯅꯤꯅ ꯑꯗꯣ ꯑꯗꯨꯗꯩ ꯀꯛꯍꯜꯂꯣꯏꯨꯔꯦ ꯑꯗꯣ ꯕꯤꯄꯤꯁꯨ ꯀꯥꯕ ꯑꯗꯣ ꯅꯪꯒꯤ ꯃꯈꯥꯗ ꯃꯤ ꯍꯥꯞꯆꯔꯒꯅꯅꯦ ꯈꯪꯕ꯭ꯔꯥ ꯅꯪꯒꯤꯛꯇ ꯍꯥꯏꯒꯤ ꯃꯤꯁꯤꯅ ꯀꯛꯂꯛ ꯇꯥꯔꯒꯗꯤ ꯕꯣꯅꯁꯄꯨ ꯑꯣꯏꯅ ꯅꯉꯣꯟꯗ ꯀꯥꯔꯛꯇꯣꯏꯅꯦꯕ ꯑꯩꯈꯣꯏ ꯑꯣꯔꯤꯐꯦꯟꯒꯤ ꯑꯣꯏꯅꯅꯦ ꯕꯣꯅꯁ ꯄꯣꯏꯟꯁꯦ ꯋꯥꯟ ꯇ꯭ꯋꯦꯟꯇꯤ ꯌꯧꯕ ꯃꯇꯝꯗꯅꯦ ꯂꯨꯄꯥ ꯂꯤꯁꯤꯡ ꯑꯍꯨꯝꯒꯤ ꯒꯤꯐꯁꯦ ꯐꯪꯗꯣꯏꯅꯦꯕ ꯃꯊꯪ ꯊꯥꯒꯤ ꯄꯣꯠꯀꯛ ꯀꯂ ꯅꯨꯄꯥ ꯅꯪ ꯑꯦꯅꯤ ꯂꯨꯄꯥ ꯆꯥꯝꯃ ꯀꯛꯀꯦꯔꯥ ꯆꯍꯨꯝꯗꯤ ꯀꯛꯀꯦꯔꯥ ꯂꯨꯄꯥ ꯂꯤꯁꯤꯡ ꯑꯍꯨꯝꯒꯤ ꯀꯞꯁꯦ ꯐꯪꯒꯗꯕꯅꯤ
ꯇꯥꯏꯔꯤꯁ ꯁꯤ ꯃ ꯃꯔꯝꯁꯨ ꯀꯥꯔꯦꯅ ꯈ ꯐꯪꯗꯦꯕ
ꯈꯪꯗꯅꯕꯗꯣ ꯑꯗꯣ ꯎꯝ ꯅꯪꯒꯤ ꯃꯈꯥꯒꯤ ꯃꯤꯁꯦ ꯃꯌꯥꯝ ꯍꯥꯞꯄꯦ ꯈꯜꯂꯁꯦ ꯃꯊꯪ ꯃꯊꯪ ꯑꯈꯣꯏ ꯃꯌꯥꯝꯒꯤ ꯕꯣꯅꯁ ꯄꯣꯏꯟꯖꯦ ꯅꯪꯉꯣꯟꯗ ꯂꯣꯏ ꯀꯥꯗꯣꯏꯅꯦꯕ
ꯎꯝ
ꯑꯗꯣ ꯑꯩꯗꯣ ꯍꯟꯗꯛ ꯂꯨꯄꯥ ꯂꯤꯁꯤꯡ ꯑꯍꯨꯝꯒꯤ ꯄꯣꯠ ꯀꯛꯑꯦꯕ ꯀꯣ ꯕꯣꯅꯁ ꯄꯣꯏꯟꯁꯦ ꯐꯤꯐꯇꯤꯒ ꯐꯤꯐꯇꯤꯒ ꯊ꯭ꯔꯤ ꯐꯤꯐꯇꯤ ꯊ꯭ꯔꯤ ꯕꯣꯅꯁ ꯄꯣꯏꯟ ꯀꯥꯏꯌꯦꯕ ꯑꯗꯣ ꯂꯨꯄꯥ ꯂꯤꯁꯤꯡ ꯑꯍꯨꯝ ꯐꯤꯐꯇꯤ ꯊ꯭ꯔꯤ ꯀꯥꯔꯗꯤ ꯑꯗꯨꯗꯤ ꯑ ꯅꯪꯒꯤ ꯃꯈꯥꯒꯤ ꯃꯤꯒꯩꯁꯤꯅ ꯂꯨꯄꯥ ꯂꯤꯁꯤꯡ ꯑꯍꯨꯝ ꯒꯤꯅꯦ ꯀꯛꯂꯛꯑꯦ ꯈꯜꯂꯁꯦꯕ ꯃꯤ ꯇꯔꯨꯛ ꯍꯥꯞ ꯈꯂꯖꯦꯕꯥ ꯃꯤ ꯇꯔꯛꯇꯨꯅ ꯑꯗꯨꯃꯥꯏꯅ ꯇꯧꯔ ꯐꯤꯐꯇꯤ ꯐꯤꯐꯇꯤ ꯍꯟꯗ꯭ꯔꯦꯠ ꯍꯟꯗ꯭ꯔꯦꯠ ꯑꯗꯨꯗꯤ ꯕꯣꯅꯁ ꯄꯣꯏꯟꯁꯦ ꯃꯤ ꯃꯔꯤꯅ ꯀꯛꯂꯛ ꯇꯥꯔꯗꯤ ꯆꯅꯤ ꯇꯥꯔꯦꯕ ꯅꯪꯅ ꯀꯩꯒꯨꯝꯕ ꯕꯣꯅꯁ ꯄꯣꯏꯟꯁꯤ ꯆꯅꯤ ꯐꯪꯉꯕ ꯅꯪ ꯊꯥꯒꯤ ꯊꯣꯂꯣꯞ ꯂꯨꯄꯥ ꯆꯍꯨꯝ ꯆꯍꯨꯝꯃꯨꯛ ꯆꯥꯔꯅꯤ
ꯎꯝ ꯑꯣ
ꯑꯗꯨꯃꯥꯏꯅ ꯑꯗꯨꯗꯒꯤ ꯍꯧꯋꯦꯕ ꯇꯣꯂꯣꯞ ꯆꯥꯕꯁꯦ ꯕꯣꯅꯁ ꯄꯣꯏꯟ ꯇꯣꯏꯟꯇꯤꯗꯩ
ꯑꯗꯨꯗꯤ ꯑꯩꯁꯨ ꯌꯥꯎꯅꯤꯡꯉꯦ
ꯑꯗꯨꯅꯦ ꯅꯪꯅꯅꯦ ꯄꯣꯠꯁꯦ ꯌꯥꯝ ꯀꯛꯇꯕꯤꯗ ꯂꯨꯄꯥ ꯆꯥꯝꯃꯒꯤ ꯄꯣꯠ ꯈꯛꯇꯪ ꯀꯛꯑꯦ ꯈꯜꯂꯁꯦꯕꯀꯣ ꯍꯣꯏ ꯅꯪ ꯐꯥꯏꯕꯨꯗꯤ ꯈꯔ ꯇꯥꯗꯣꯏꯅꯦꯕ ꯐꯥꯏꯟ ꯇꯥꯕ ꯍꯥꯏꯁꯦ ꯂꯨꯄꯥ ꯌꯥꯡꯈꯩꯗꯩ ꯁꯨꯡꯍꯦꯟ ꯍꯦꯜꯂꯛꯑꯣꯏ ꯐꯥꯏꯟ ꯇꯥꯕꯁꯦ ꯍꯥꯏꯗꯤ ꯄꯩꯁꯥ ꯃꯁꯤꯡꯖꯦ ꯂꯨꯄꯥ ꯂꯤꯁꯤꯡ ꯑꯅꯤꯒ ꯆꯍꯨꯝꯒꯤ ꯄꯣꯠꯁꯦ ꯀꯞꯛꯇ꯭ꯔ ꯇꯥꯔꯒꯗꯤ ꯐꯥꯏꯟꯁꯦ ꯂꯨꯄꯥ ꯌꯥꯡꯈꯩ ꯇꯥꯗꯣꯏꯅꯦꯕ ꯌꯥꯡꯈꯩ ꯌꯥꯡꯈꯩꯗꯤ ꯇꯥꯔꯣꯏꯅ ꯑꯗ ꯅꯪꯒꯤ ꯄꯩꯁꯥꯗꯨꯒꯤ ꯃꯇꯨꯡ ꯏꯟꯅ ꯇꯥꯔꯛꯇꯣꯏꯅꯦꯕ
ꯐꯥꯏꯟꯇꯥꯕ ꯍꯥꯏꯁꯦ ꯁꯤꯔꯣ ꯐꯥꯏꯟ ꯇꯕ ꯍꯥꯏꯖꯦ ꯑꯩꯁꯦ ꯁꯥꯁꯦ ꯇꯣꯂꯣꯞꯁꯦ ꯆꯥꯔ ꯃꯇꯨꯡꯁꯤꯗꯒꯤ ꯀꯛꯇ꯭ꯔꯀꯥꯟꯗꯕ ꯑꯩꯅ ꯐꯥꯏꯟ ꯇꯥꯗꯣꯏꯁꯦ
ꯎꯝ ꯀꯛꯇꯕꯁꯨ ꯌꯥꯏ ꯄꯩꯁꯥꯁꯦ ꯆꯥꯔ ꯃꯇꯨꯡꯗ ꯅꯪ ꯀꯛꯇ꯭ꯔꯕ ꯄꯣꯠꯁꯦ ꯀꯛꯇ꯭ꯔꯕ ꯅꯪ ꯇꯣꯂꯣꯞ ꯀꯦꯟꯁꯦꯜ ꯇꯧꯔꯤꯁꯦ ꯐꯪꯉꯔꯣꯏꯕ ꯑꯗꯨꯅ ꯑꯗꯨꯝ ꯄꯣꯠꯁꯦ ꯀꯛꯇꯕ ꯂꯄꯥꯆꯥꯥ ꯑꯃꯇꯪꯒꯤ ꯑꯣꯏꯔꯁꯨ ꯂꯨꯄꯥ ꯀꯌꯥꯒꯤꯅꯣ ꯑꯣꯏꯔꯁꯨꯅꯣ ꯄꯣꯠꯁꯦ ꯀꯛꯇꯕꯁꯨ ꯌꯥ ꯌꯥꯗꯦꯕ ꯈꯪꯕ꯭ꯔ ꯇꯥꯕ꯭ꯔꯥ
ꯇꯑꯌꯦ ꯇꯥꯏꯌꯦ
ꯄꯨꯡꯅꯨꯏ ꯌꯃꯨꯅꯦ
ꯑꯦ ꯑꯗꯣ ꯋꯥꯠꯂꯤ
ꯎꯝ ꯎꯝ ꯑꯗꯣ ꯎꯝ ꯂꯧꯔꯛꯄꯣꯁꯦ ꯅꯪ ꯄꯩꯁꯥꯁꯦ ꯆꯥꯕ ꯍꯧꯔ ꯅꯪ ꯇꯣꯂꯣꯞꯇꯤ ꯁꯥꯕ ꯍꯧꯇꯥꯥꯔꯒꯗꯤ ꯊꯥ ꯈꯨꯗꯤꯡꯒꯤ ꯅꯪ ꯆꯥꯝꯃ ꯈꯛꯇꯪ ꯑꯣꯏꯔꯁꯨ ꯆꯍꯨꯝꯒꯤ ꯈꯛꯇꯪ ꯑꯣꯏꯔꯁꯨ ꯆꯥꯝꯃꯉꯥꯒꯤ ꯈꯛꯇꯪ ꯑꯣꯏꯔꯁꯨ ꯀꯛꯀꯗꯕꯅꯦꯕ ꯊꯥꯕꯅꯤꯡꯒꯦ
ꯎꯝ
ꯗꯣ ꯅꯪ ꯒꯤꯐꯁꯨ ꯑꯆꯧ ꯑꯆꯧꯕ ꯐꯪꯅꯤꯅ ꯌꯣꯟꯊꯣꯛꯑꯁꯨ ꯌꯥꯏꯔꯅꯤ ꯃꯥꯣꯟꯗ ꯄꯣꯠ ꯆꯩ ꯌꯣꯜꯂꯒ
ꯎꯝ ꯑꯗꯣ ꯑꯩꯅ ꯌꯥꯝ ꯄꯥꯝꯕ ꯑꯃ ꯂꯩꯌꯦ ꯃꯃꯥꯡꯗ ꯃꯦꯗꯥꯅ ꯀꯩꯅꯣ ꯇꯧꯕꯗ ꯒꯤꯐꯁꯦ ꯍꯤꯌꯔꯁ ꯔꯦꯠꯅꯔꯁꯦ ꯃꯥ ꯐꯪꯉꯦ ꯍꯥꯏꯌꯦꯕꯀꯣ
ꯐꯪꯕꯅꯦ ꯑꯇꯥꯡ ꯑꯊꯥꯡꯕ ꯐꯪꯕ ꯌꯣꯜꯂꯨꯅꯦ
ꯑꯗ ꯀꯩꯒꯨꯝꯕ ꯅꯪ ꯐꯪ ꯇꯥꯔꯒꯗꯤ ꯑꯩ ꯂꯧꯍꯧꯒꯦꯕ ꯑꯩ ꯍꯟꯖꯟꯍꯒꯦꯕ ꯑꯥ ꯐꯪꯉꯦꯕ ꯃꯥ
ꯎꯝ ꯂꯨꯄꯥ ꯏꯕꯦꯝꯃ ꯂꯨꯄꯥ ꯆꯍꯨꯝꯗꯒ ꯐꯪꯕꯅꯤ ꯆꯅꯤꯗꯒ ꯐꯪꯕꯅꯤ
ꯑꯗꯣ ꯌꯥꯝ ꯊꯤꯅ ꯀꯩꯅꯣ ꯇꯧꯋꯦꯗꯅ ꯑꯗꯣ ꯑꯩꯁꯦ ꯁꯨꯃꯥꯏꯅ ꯇꯧꯕꯅꯦ ꯑꯩꯁꯦ ꯁꯤꯁꯦ ꯃꯃꯥꯡꯁꯦ ꯌꯥꯎꯔꯤꯅꯦꯅ ꯇꯧꯕ ꯍꯧꯔꯝꯃꯒꯅꯦ ꯑꯩ ꯀꯥꯎꯁꯦ ꯑꯩꯒꯤ ꯁꯦꯅꯤꯌꯔꯁꯤꯅ ꯇꯧꯔꯒ ꯃꯊꯣꯡ ꯃꯔꯣꯡ ꯈꯪꯈꯤꯗ꯭ꯔꯦꯕ ꯖꯤ ꯑꯣꯈꯣꯏꯝꯒ ꯑꯣꯖꯥꯁꯨ ꯁꯤꯖꯤꯟꯅꯈ꯭ꯔꯦ ꯑꯩꯒꯤꯁꯨ ꯁꯤꯖꯤꯟꯅꯈ꯭ꯔꯦ ꯑꯗꯨꯗꯨꯅ ꯍꯥꯏꯗꯤ ꯍꯧꯖꯤꯛ ꯍꯧꯖꯤꯛ ꯑꯩꯉꯣꯟꯗ ꯁꯤꯖꯤꯟꯅꯅꯕꯁꯦ ꯂꯩꯇ꯭ꯔꯤ ꯑꯗꯨꯗꯨꯅ ꯑꯩꯁꯦ ꯀꯩꯅ ꯇꯧꯕꯅꯦꯕ ꯑꯩ ꯅꯝꯕꯔ ꯑꯗꯨꯨ ꯑꯩꯈꯣꯏ ꯅꯍꯔꯒꯤꯁꯨ ꯍꯥꯞꯄꯣꯛꯈ꯭ꯔꯦꯕ ꯍꯧꯖꯤꯛ
ꯑꯗꯣꯅꯪ ꯀꯦ
ꯅꯝꯕꯔꯁꯦ ꯅꯝꯕꯔꯅꯦ ꯑꯙꯔꯅꯦ ꯑꯩꯁꯦ ꯑꯇꯣꯞꯄꯒꯤ ꯍꯥꯞꯄꯒꯦꯕꯀꯣ
ꯑꯥ
ꯑꯗꯣ ꯍꯥꯞꯄꯗꯣ ꯍꯌꯦꯡ ꯃꯤꯇꯤꯡꯗꯤ ꯈꯪꯗꯦ ꯍꯥꯏꯗꯤ ꯀꯩꯅꯣꯝꯃ ꯍꯦꯛꯇ ꯇꯧꯔꯛꯄ ꯃꯇꯝꯗ ꯑꯗꯨꯒꯤ ꯅꯝꯕꯔꯁꯤꯗ ꯂꯣꯏ ꯂꯥꯛꯑꯣꯏꯗ꯭ꯔꯕ ꯑꯩꯒꯤ ꯀꯩꯅꯣꯁꯤꯡꯁꯦ
ꯂꯥꯛꯇꯣꯏꯅꯦ ꯑꯗꯣ ꯍꯥꯞꯈ꯭ꯔꯤꯕ ꯅꯝꯕꯔꯁꯤꯗ ꯍꯥꯏꯔꯤꯁꯦ ꯅꯪ ꯑꯇꯣꯞꯄ ꯅꯝꯕꯔ ꯑꯃ ꯌꯥꯎꯔꯒꯅꯦ ꯅꯪ ꯒ꯭ꯔꯨꯞꯁꯤꯅꯅꯦ ꯅꯪ ꯅꯁꯥꯒꯤ ꯅꯝꯕꯔꯗ ꯑꯗꯨꯝ ꯌꯥꯎꯋꯦꯏ ꯒ꯭ꯔꯨꯞꯁꯦ
ꯎꯝ ꯑꯗꯣ ꯀꯩꯅꯣꯖꯤ ꯄꯩꯁꯥꯕꯤꯗꯤ
ꯄꯩꯁꯥꯗꯤ ꯄꯩꯁꯥ ꯆꯪꯉꯣꯏꯌꯦ ꯅꯪ ꯑꯦꯀꯥꯎꯟ ꯍꯥꯡꯕꯗ ꯌꯥꯎꯕ ꯃꯇꯝꯗ ꯄꯩꯁꯥ ꯁꯨꯡꯆꯪ ꯆꯪꯉꯣꯏ ꯅꯪꯅ ꯆꯪꯒꯗꯕ ꯍꯥꯏꯕꯨ ꯅꯪꯒꯤꯅ ꯅꯁꯥꯒꯤ ꯄꯣꯠ ꯀꯛꯄꯗꯣ ꯑꯗꯨ ꯆ ꯑꯗꯨꯈꯛ ꯂꯣꯏꯔꯦ ꯀ ꯆꯪꯉꯣꯏ ꯁꯤꯗ
ꯑꯗꯨꯅꯦ ꯑꯩꯁꯦ ꯍꯥꯏꯕꯗꯤ ꯌꯥꯝ ꯊꯤꯅ ꯀꯩ ꯍꯥꯏꯅꯤ ꯍꯧꯖꯤꯛꯁꯦ ꯀꯣꯂꯦꯖꯇꯪ ꯁꯨꯝ ꯆꯨꯝꯖꯤꯟ ꯀꯥꯗ꯭ꯔꯤ ꯃꯍꯨꯠ ꯑꯗꯨꯗꯤ ꯀꯩꯅꯣ ꯀꯩꯅꯣꯃ ꯇꯧꯔꯒ ꯈꯤꯇꯪ ꯈꯤꯇꯪ ꯎꯍꯧꯕꯗꯨꯅ ꯐꯩꯗꯅ ꯍꯧꯖꯤꯛꯇꯤ ꯑꯃ
ꯍꯣꯏ ꯑꯗ ꯅꯪꯦ
ꯃꯁꯦ ꯍꯥꯏꯁꯅ ꯍꯥꯏꯇꯦ
ꯅꯃꯥꯟꯅꯕꯤꯈꯩꯗꯨꯁꯨ ꯋꯥꯔꯤ ꯁꯥꯔꯣ ꯁꯨꯃꯥꯏꯅ ꯍꯥꯏꯗꯤ ꯑꯗꯨꯝ ꯄꯣꯠꯁꯦ ꯑꯗꯨ ꯁꯤꯖꯤꯅ ꯀꯂꯔ ꯁꯥꯄꯣꯟꯒꯨꯝꯕ ꯑꯗꯒꯤ ꯐꯦꯁ ꯋꯥꯁꯀꯨꯝꯕ ꯀꯩꯒꯨꯝꯕꯁꯦ ꯑꯇꯣꯞꯄꯗꯒꯤ ꯂꯩꯔꯨꯗ꯭ꯔꯒꯁꯨꯀꯣ ꯅꯁꯥꯗꯁꯨ ꯀꯥꯟꯅꯕ ꯑꯗꯒꯤ ꯀꯩꯅꯣꯁꯨ ꯇꯧꯕ ꯄꯣꯆꯕꯁꯥꯟꯗ ꯀꯥꯗ ꯑꯗꯨꯅ ꯑꯗꯨꯗꯩ ꯈꯪꯉꯛꯑꯣꯦ ꯀꯀꯥꯁꯨ ꯀꯧ ꯅꯪꯅ ꯁꯤ ꯃꯤꯃꯛ ꯀꯛꯄ ꯉꯝꯗ꯭ꯔꯅ ꯑꯃ ꯊꯝꯖꯜꯂꯣꯦ ꯅꯃꯥꯟꯅꯒꯤ ꯋꯥꯔꯤ ꯁꯥꯔꯒ ꯃꯤ ꯃꯈꯥꯗ ꯃꯤ ꯍꯥꯞꯄꯁꯨ ꯌꯥꯏꯑꯕ ꯃꯥꯅ ꯀꯛꯄ ꯑꯗꯨ ꯅꯪꯉꯣꯟꯗ ꯀꯥꯔꯛꯇꯣꯏꯅꯦꯕ ꯕꯅꯁ
ꯎꯝ ꯑꯗꯣ ꯑꯩꯁꯦ ꯑꯩ ꯍꯥꯟꯅ ꯌꯥꯎꯈꯤꯒꯦ ꯋꯥꯔꯤ ꯁꯥꯕ ꯌꯥꯕ ꯏꯃꯥꯟꯅꯕꯤꯕꯨꯗꯤ ꯂꯩꯌꯦꯕ
ꯑꯥ
ꯋꯥꯔꯤ ꯁꯥꯕ ꯌꯥꯕ ꯏꯃꯥꯟꯅꯕꯤ ꯂꯩ ꯑꯗꯣ ꯑꯩ ꯍꯥꯟꯅ ꯌꯥꯎꯔ ꯃꯇꯨꯡꯗ ꯑꯩ ꯃꯣꯏꯗ ꯁꯥꯅꯤꯡꯉꯦ ꯍꯥꯏꯕꯗꯤ ꯑꯩꯁꯨ ꯈꯤꯇꯪ ꯍꯥꯏ ꯍꯥꯏꯕꯗꯤ ꯃꯣꯏꯗ ꯈꯤꯇꯪ ꯀꯩ ꯍꯥꯏꯅꯤ ꯃꯃꯥꯡꯖꯨꯅꯅ ꯌꯥꯎꯍꯧ ꯇꯥꯔꯒꯗꯤ
ꯍꯣꯏ ꯃꯤꯅ ꯍꯥꯡꯉꯤꯅꯤ ꯃꯤꯅ ꯈꯣ ꯃꯥ ꯍꯥꯔꯤꯅꯤ
ꯑꯗꯨꯅꯦ ꯑꯗꯨꯅ ꯑꯗꯨꯅꯦ ꯑꯩꯁꯨꯅꯦ ꯄꯥ ꯈꯜꯂ ꯂꯩ ꯑꯗꯨꯅ ꯑꯩꯒꯦ ꯑꯩ ꯍꯥꯟꯅꯒꯤ ꯌꯥꯎꯒꯗꯕꯁꯦ ꯍꯧꯖꯤꯛꯁꯦ ꯌꯥꯝ ꯂꯨꯔꯤꯁꯦ ꯌꯥꯝ ꯂꯨꯔꯤꯁꯦ ꯑꯙꯥꯔꯁꯤꯅꯦꯕ ꯑꯩꯒꯤꯗꯤ ꯂꯣꯏꯅ ꯁꯤꯖꯟꯅꯊꯈ꯭ꯔꯕꯅꯤꯅꯅꯦ
ꯑꯗꯨꯅꯦ ꯍꯧꯖꯤꯛꯅꯦ ꯑꯩꯅ ꯍꯥꯏꯔꯤꯁꯤꯅꯦ ꯑꯩ ꯃꯦꯗꯥꯗ ꯌꯥꯝ ꯁꯥꯎꯋꯦꯕ ꯅꯪ ꯃꯃꯥꯡꯗ ꯀꯣꯛ ꯍꯥꯏꯔꯝꯃꯒꯗꯧꯒꯦ ꯁꯨꯃꯥꯏꯅ ꯇꯧꯅꯤꯗ ꯀꯅꯥ ꯈꯪꯅꯤꯅ ꯑꯩꯁꯦ ꯃꯔꯝꯁꯦ ꯈꯪꯗꯕꯒꯤ ꯑꯗꯣ ꯁꯨꯃꯥꯏꯅ ꯇꯧꯕ ꯌꯥꯏ ꯌꯥꯏꯗꯣ ꯈꯪꯉꯕꯗꯒꯤꯅꯦ ꯑꯩ ꯍꯧꯖꯤꯛ ꯆꯥꯏ ꯀꯟꯌꯥ ꯍꯗꯦ
ꯑꯩꯁꯨ ꯃꯤꯇꯤꯡꯒꯨꯝꯕꯁꯦ ꯌꯥꯝ ꯆꯠꯅꯤꯡꯉꯦ ꯑꯗꯨ ꯃꯤꯇꯤꯡꯁꯦ
ꯃꯊꯪꯅꯦ ꯗꯦ ꯀꯦ ꯍꯥꯏꯦꯜꯅꯣ ꯃꯤꯇꯤꯡ ꯂꯩꯗ ꯆꯠꯂꯨꯖꯩ ꯏꯕꯥꯅꯤ ꯅꯪ ꯃꯤꯇꯤꯡꯒꯤ ꯋꯥꯔꯤꯁꯦ ꯄꯨ ꯇꯥꯔꯒꯅꯦ ꯅꯪ ꯀꯌꯥꯝ ꯀꯩꯅꯣ ꯇꯧꯔꯤꯅꯣ ꯑꯩꯒꯤꯕꯣꯛꯇꯨꯗꯤ ꯆꯠꯅꯤꯡꯉꯣꯂ ꯀ꯭ꯔꯣ ꯀ꯭ꯔꯣ ꯀꯣꯜꯂꯤ
ꯍꯥꯏꯕꯗꯤ ꯀꯩꯝꯇ ꯍꯧꯖꯤꯛ ꯇꯧꯕꯁꯨ ꯅꯠꯇꯦ ꯑꯗꯨꯅ ꯀꯩꯅꯣꯝꯃ ꯀꯩꯅꯣ ꯇꯧꯁꯤꯜꯍꯧꯕꯅ ꯐꯩꯌꯦꯕ
ꯍꯣꯏ
ꯁꯥꯥꯟꯅ ꯂꯝꯕꯤ ꯑꯃ ꯂꯩꯖꯈꯤ ꯇꯥꯔꯒꯗꯤ
ꯖꯤꯄꯤꯤꯒꯤ ꯑꯉꯥꯡ ꯃꯌꯥꯝ ꯆꯪꯉꯛꯒꯗ꯭ꯔꯥ ꯃꯣꯏꯖ ꯂꯣꯏ ꯈ ꯍꯣꯡꯕ ꯌꯥꯏꯕ ꯈꯪꯕ꯭ꯔꯥ ꯑꯩꯈꯣꯏꯅ ꯍꯥꯏꯖꯁꯤꯗ ꯇꯥꯒꯔꯤ ꯈꯨꯝꯍꯧꯒꯗꯕꯅꯤꯀꯣ ꯏꯔꯥ ꯑꯉꯝ ꯑꯉꯝꯕ
ꯌꯥꯏ ꯑꯗꯣ ꯑꯩꯈꯣꯏ ꯑꯉꯥꯡ ꯈꯔꯁꯨ ꯇꯝꯃꯛꯀꯅꯦꯕ
ꯌꯥꯏ ꯑꯗꯨ ꯑꯗꯨ ꯌꯥꯎꯁꯥꯟ ꯂꯧꯧꯔꯁꯤꯦ ꯂꯧꯎꯁꯥꯟꯅꯕꯧꯔꯁꯤꯦ ꯄꯨꯡ ꯌꯦꯡ ꯑꯃ ꯑꯣꯏꯁ ꯃꯪꯗꯦ
ꯑꯗꯣ ꯑꯗꯨꯅꯦ ꯈꯜꯂꯤꯁꯦ ꯑꯩꯁꯦ ꯇꯝꯃꯛꯄ ꯑꯉꯥꯡꯒꯗꯨꯁꯨ ꯈꯣꯡꯝꯗꯕ ꯑꯩ ꯍꯥꯟꯅ ꯌꯥꯎꯕ ꯍꯥꯏꯕꯝ ꯃꯔꯨ ꯑꯣꯏꯗꯅ
ꯍ
ꯑꯩ ꯍꯥꯏꯕ ꯑꯩꯁ ꯌꯥꯎꯗ꯭ꯔꯒꯗꯤ ꯑꯩꯒꯤ ꯃꯈꯥ ꯇꯥꯕ ꯑꯣꯏꯅ ꯇꯧꯋꯦ ꯑꯗꯨꯅ ꯃꯣꯏꯗ ꯋꯥꯔꯤ ꯁꯥꯕ ꯃꯣꯏ ꯀꯩꯅꯣ ꯇꯧꯍꯟꯕꯗꯤ ꯌꯥꯝ ꯊꯤꯅ ꯂꯥꯏꯑꯕ ꯃꯣꯏ ꯍꯥꯞ ꯀꯗꯤ ꯂꯥꯛꯑꯦꯕꯀꯣ ꯅꯪꯅ ꯁꯥꯔꯤ ꯁꯨꯃꯥꯏꯅ ꯑꯩꯅ ꯃꯣꯏꯗ ꯐꯖꯅ ꯋꯥꯔꯤ ꯁꯥꯕ ꯃꯇꯝꯗ
ꯑꯗꯨꯝ ꯌꯥꯎꯅꯤꯡꯉꯅꯤ ꯁꯤ ꯁꯤꯅꯦ ꯃꯤ ꯈꯨꯗꯤꯡꯒꯤ ꯀꯥꯟꯅꯗꯕꯗꯦ ꯀꯥꯟꯅꯕ ꯉꯥꯛꯇꯅꯦꯕ ꯍꯥꯏꯗꯤ ꯃꯣꯏꯒꯤ ꯃꯥꯡꯅꯕ ꯀꯦꯝꯇ ꯑꯝꯇ ꯌꯥꯎꯗꯦꯕ ꯁꯤꯔ
ꯑꯗꯣ ꯋꯥꯔꯤꯗꯨ ꯈꯔ ꯀꯩꯅ ꯇꯧꯕ ꯅꯪꯅ ꯁꯥꯟꯅꯧ ꯍꯥꯏꯕ
ꯁꯥꯒꯦ ꯍꯥꯏꯕ ꯑꯗꯨꯣ ꯅꯪꯁꯨ ꯃꯤꯇꯤꯡ ꯌꯥꯎꯔꯨꯁꯦꯕ ꯅꯪ ꯋꯥꯔꯤꯁꯦ ꯐꯖꯅ ꯁꯥꯕ ꯑꯩꯉꯣꯟꯗꯩ ꯍꯦꯟꯅ ꯍꯩꯅꯤ ꯑꯩꯗꯤ ꯋꯥꯔꯤ ꯁꯥꯕ ꯍꯩꯕ ꯃꯤ ꯅꯠꯇꯦꯕ ꯑꯗꯣ ꯃꯤꯇꯤꯡ ꯃꯆꯥ ꯑꯃꯈꯛ ꯌꯥꯎꯔꯨꯕꯗꯒꯤ ꯁꯤ ꯇꯥꯟꯅ ꯈꯪꯉ ꯂꯥꯛꯏꯅꯤ ꯌꯦꯡꯉꯣ
ꯍꯣ ꯑꯗꯨꯗꯤ ꯊꯝꯃꯒꯦ ꯑꯃꯨꯛ ꯁꯥꯟꯅꯅꯕ
ꯍꯣꯏ ꯍꯣꯏ ꯍꯣꯏ ꯍꯣꯏ